ꯇ ꯀꯅꯥ ꯏꯕꯤꯕ꯭ꯔꯣ
ꯑꯣ
ꯇꯥꯕ꯭ꯔꯣ
ꯅꯣ ꯅꯪ ꯇꯥꯔꯦ ꯇꯥꯏꯌꯦ
ꯑꯁ
ꯇꯥꯏꯌꯦ ꯍ ꯇꯥꯗꯕ꯭ꯔꯣ
ꯑ ꯀꯩꯗꯧꯔꯤꯅꯣ ꯇꯥꯏꯅꯦ ꯇꯥꯏꯅꯦ ꯇꯥꯗꯕ꯭ꯔꯣ ꯅꯪ ꯍꯜꯂꯣ ꯍꯜꯂꯣ
ꯑ ꯁ ꯇꯧꯒꯅꯥ ꯇꯋꯦ
ꯕ꯭ꯔꯁ ꯀꯔꯤꯒꯤ ꯕ꯭ꯔꯁ ꯀꯔꯤꯗ
ꯃꯄꯥꯟ ꯊꯣꯛꯀꯦ ꯍꯥꯏꯕ ꯍꯥꯏꯕ꯭ꯔ ꯍꯣꯏ ꯆꯥꯈ
ꯍꯣꯏ ꯑꯗꯨꯃꯥꯏꯅ ꯇꯧꯒꯅꯨ ꯍꯧꯖꯤꯛ ꯑꯁ ꯀꯔꯤꯅꯣ ꯅꯪꯁꯨ ꯑꯣꯍꯣ ꯌꯥꯗꯕꯅꯦ ꯑꯗꯨꯃꯥꯏ
ꯀꯔꯤ ꯇ ꯀꯔꯤ ꯇꯥꯎꯕ꯭ꯔꯣ
ꯌꯥꯗꯕꯅꯤ ꯑꯣ ꯑꯁ ꯇꯨꯝꯔꯒ ꯂꯩꯌꯦ ꯀꯔꯤ ꯀꯗꯥꯏ ꯆꯠꯀꯦ ꯍꯥꯏꯕ꯭ꯔꯥ
ꯃꯄꯥꯟ ꯊꯣꯛꯀꯦ ꯅꯨꯄꯥ ꯀꯣꯏꯅꯤꯡꯉꯥꯏ
ꯅꯨꯄꯥꯕꯨ ꯐꯪꯕ꯭ꯔꯣ
ꯑꯩꯣꯏꯗ ꯌꯥꯝꯕꯒꯤ ꯌꯥꯝꯃꯟꯕꯒꯤ
ꯃꯁꯛ ꯊꯤꯕ ꯉꯥꯛꯇ
ꯍꯣꯏ ꯅꯪ ꯅꯪ ꯃꯥꯏꯕ ꯈꯣꯔꯁꯨꯨꯔꯥꯏ
ꯑꯩꯉꯣꯟꯗꯒꯤ ꯍꯦꯟꯕꯗꯤ ꯂꯩꯔꯔꯣꯏꯗ
ꯀꯩ ꯌꯦꯟꯁꯥꯡ ꯆꯥꯔꯦ ꯉꯁꯤ
ꯇꯣꯃꯦꯇꯣꯒ ꯑꯂꯨ
ꯍꯥꯎꯔꯔꯣꯏꯗ ꯀꯅꯥꯅ ꯊꯣꯡꯕ꯭ꯔꯥ
ꯑꯩꯅ ꯊꯣꯡꯕꯒꯤ ꯍꯃꯟꯕꯅ ꯇꯥꯕ꯭ꯔꯣ
ꯇꯥꯏꯅꯦ ꯇꯥꯅꯦ ꯑꯁ
ꯑꯩꯅ ꯊꯣꯡꯕꯒꯤ ꯌꯥꯝ ꯍꯥꯎꯋꯦꯕ
ꯍꯣꯏꯅꯦ ꯍꯣꯏꯅꯦ ꯑꯩꯁꯨ ꯆꯥꯅꯤꯡꯉꯤꯗ
ꯑꯣꯝꯕꯤꯒꯦ
ꯊꯣꯡꯕꯤꯌꯨ ꯂꯥꯛꯑꯒ ꯊꯣꯡꯕꯤꯌ
ꯎꯝ ꯂꯀꯦ ꯍꯧꯖꯤꯛ ꯂꯥꯛꯀꯦꯀꯣ
ꯂꯑꯣ ꯂꯑꯣ ꯂꯑꯣ ꯀꯅꯥ ꯀꯅꯥ ꯁꯇꯦ ꯍꯥꯏꯕꯅ
ꯊꯟꯗ
ꯑꯦ ꯅꯃꯥꯟꯅꯕꯤꯗꯤ
ꯀ꯭ꯂꯁ ꯆꯠꯈ꯭ꯔꯦ
ꯀꯔꯤ
ꯀ꯭ꯂꯥꯁ ꯆꯠꯈ꯭ꯔꯦꯕ
ꯍꯅꯦ ꯀꯅꯥꯅ ꯆꯠꯂꯣ ꯍꯥꯏꯕ꯭ꯔꯣ ꯃꯉꯣꯟꯗ ꯇꯥꯕ꯭ꯔꯣ ꯍꯜꯂꯣ ꯍꯜꯂꯣ ꯇꯥꯕ꯭ꯔꯣ
ꯇꯥꯏꯌꯦꯌꯦ ꯑꯣ ꯍꯣ
ꯋꯥ ꯐꯖꯅ ꯈꯨ ꯃꯨꯅꯦ ꯀꯔꯣ ꯋꯥ ꯐꯖꯅꯨꯝ ꯈꯨꯝꯕ ꯍꯩꯇ꯭ꯔꯕꯣ ꯇꯥꯏꯌꯦ ꯇꯥꯏꯌꯦ
ꯇꯥꯔꯦꯗꯤ ꯍꯨꯃꯗꯅꯥ
ꯅꯪꯁꯨꯈꯨꯝ ꯃꯅꯦ
ꯀꯨꯝꯔꯒ ꯂꯩꯔꯤꯗꯨꯗꯤ ꯌꯥꯝ ꯈꯨꯝꯕꯅꯦ ꯑꯩꯗꯤ ꯀꯔꯤ ꯇꯧꯔꯒ ꯂꯩꯕ꯭ꯔꯣ ꯋꯥꯗꯣ ꯉꯥꯡꯉꯣ ꯑꯍꯣ
ꯉꯥꯡꯂꯒ ꯂꯩꯔꯗꯤ ꯑꯩꯁꯨ ꯑꯩꯁꯦ ꯍꯧꯖꯤꯛ ꯆꯥꯛ ꯆꯥꯒꯦ ꯇꯧꯕꯅꯦ ꯑꯗꯣ ꯅꯪꯕꯨ ꯃꯤꯁ ꯇꯧꯕꯒꯤ ꯐꯣꯟ ꯇꯧꯔꯛꯄꯅꯦ ꯅꯪꯕꯨ ꯃꯤꯁ ꯇꯧꯕꯒꯤꯀꯣ ꯋꯥꯔꯤ ꯁꯥꯒꯦ ꯇꯧꯕꯅꯦꯕ ꯅꯪꯁꯦ